ꯇꯔꯔꯕꯣ ꯀꯔꯤ ꯃꯊꯦꯜ ꯆꯥꯕꯤꯔꯒꯦ
ꯍꯋꯥꯏ ꯊꯣꯡꯉꯦ
ꯍꯋꯥꯏ ꯈꯠꯇꯔ ꯑꯣꯏꯣ ꯃ ꯁꯤꯗ ꯌꯥꯎꯗꯕ꯭ꯔꯣ ꯀꯃꯥꯏꯅ ꯇꯧꯒꯦ
ꯑꯇꯣꯞꯄ ꯌꯥꯎꯗ꯭ꯔꯦ ꯁꯤꯗ ꯕꯣꯔꯥ ꯈꯔꯒ ꯑꯗꯗꯒꯤ ꯉꯥ ꯈꯤꯇꯪ ꯉꯔꯝꯃꯦ ꯍꯥꯏꯔꯒ ꯆꯥꯔꯦ ꯈꯔ ꯊꯦꯡꯉ ꯆꯥꯕꯅ ꯌꯥꯝꯅꯗꯤ ꯆꯥꯗ꯭ꯔꯦ ꯅ ꯅꯪ ꯀꯃꯥꯏꯅ ꯇꯧꯔꯤ ꯉꯥꯁꯤꯅ
ꯍꯣꯏ ꯍꯣꯏ ꯊꯦꯡꯉꯦ ꯀꯕꯨꯗꯤ ꯅꯨꯃꯤꯗꯥꯡꯁꯨ ꯑꯣꯏꯔꯕꯝꯅꯤꯅ ꯌꯥꯝ ꯆꯥꯁꯤꯜꯂꯨꯔꯅꯨ ꯍꯥꯏꯗꯤ ꯏꯁꯥꯗꯣ ꯑꯗꯨꯝ ꯊꯕꯛ ꯑꯇꯣꯞꯄ ꯁꯨꯗꯣ ꯂꯩꯇ꯭ꯔꯕꯃꯤꯅꯀꯣ ꯇꯝꯁꯤꯟꯗꯧꯗꯣ ꯉꯥꯏꯔꯕꯃꯤꯅ ꯑꯗꯣ ꯑꯩꯒꯤ ꯑꯩꯒꯤ ꯑꯣꯏꯅꯕꯨꯗꯤ ꯉꯁꯥꯏꯁꯨ ꯍꯥꯏꯈꯤꯕꯗꯨꯅꯦ ꯌꯦꯟ ꯊꯣꯡꯕ ꯆꯥꯔꯦ ꯑꯗꯨꯒ ꯑꯗꯨꯃꯥꯏꯅ ꯑꯗꯨꯝ ꯂꯩꯌꯦ ꯍꯧꯖꯤꯛ ꯀꯩꯁꯨ ꯊꯣꯏꯗꯣꯛꯄ ꯇꯧꯗꯦ ꯉꯥꯏꯍꯥꯛ ꯉꯍꯥꯎ ꯉꯥꯎꯆꯦ ꯁꯥꯟꯅꯔꯝꯃꯦ ꯑꯗꯨꯒ ꯂꯩꯌꯦ ꯁꯨꯃꯥꯏꯅ ꯑꯗꯨꯝ
ꯑꯣ ꯑ ꯀꯩꯀꯩ ꯇꯧꯔꯖꯥꯠꯅꯣꯗ ꯉꯥꯏꯍꯥꯛꯇꯪ ꯐꯣꯟ ꯇꯧꯔꯛꯇ꯭ꯔꯦ ꯈꯣꯠꯂꯛꯇ꯭ꯔꯦ ꯀꯔꯤ ꯇꯧꯔꯖꯥꯠꯅꯣꯗ ꯑꯩꯅ ꯍꯪꯒꯦꯁꯨ ꯈꯜꯂꯝꯕ ꯑꯗꯨꯕꯨ ꯐꯔꯦ ꯈꯔ ꯆꯤꯟꯕꯩꯔꯥ ꯅꯠꯇ꯭ꯔꯒ ꯋꯥꯋꯀꯤꯡ ꯆꯠꯊꯣꯛꯄꯩꯔꯥ ꯈꯜꯂꯒꯅꯤ ꯑꯩꯁꯨ
ꯍꯣꯏ ꯍꯣꯏ ꯑꯗꯨꯃꯥꯏꯅ ꯈꯟꯗꯣꯛꯄꯤꯔꯣ ꯑꯗꯣ ꯉꯁꯤ ꯕꯣꯜ ꯍꯧꯗꯣꯏꯅꯦ ꯌꯦꯡꯒꯗꯣꯏꯔꯣ ꯀꯃꯥꯏꯅ ꯇꯧꯕꯅꯣ
ꯕꯣꯁꯤꯕꯨ ꯄꯨꯡ ꯀꯌꯥꯗꯩꯅꯣ ꯈꯪꯕ꯭ꯔꯣ
ꯕꯣꯜꯁꯦ ꯃꯣꯏꯅ ꯍꯥꯏꯕꯗ ꯄꯨꯡ ꯕꯥꯔꯣ ꯃꯈꯥꯏꯗꯅꯦꯗꯤ ꯍꯥꯏꯕꯅꯦ ꯑꯍꯤꯡꯒꯤ ꯑꯗꯣ ꯑꯗꯨꯃꯥꯏꯅꯗꯤ ꯑꯣꯏꯔꯝꯗꯧ ꯃꯥꯜꯂꯦ ꯑꯗꯣ ꯀꯩꯅꯣꯅꯤꯅ ꯑꯣꯄꯅꯤꯡꯅꯤꯅ ꯗꯥꯏꯔꯦꯛ ꯕꯣꯜ ꯍꯧꯕꯗꯣ ꯕꯥꯔꯣ ꯃꯈꯥꯏꯗꯒꯤ ꯍꯥꯏꯔꯤꯔꯥ ꯅꯠꯇ꯭ꯔꯒ ꯃꯣꯏ ꯑꯇꯣꯞꯄ ꯑꯣꯄꯅꯤꯡ ꯀꯩꯀꯥ ꯇꯧꯕꯗꯣ ꯕꯥꯔꯣ ꯃꯈꯥꯏ ꯑꯣꯏꯗꯣꯏꯔꯥ ꯑꯗꯨꯗꯨꯃꯗꯤ ꯑꯩ ꯆꯞ ꯆꯥꯕꯗꯤ ꯈꯪꯗ꯭ꯔꯦ ꯀꯩꯒꯨꯝꯕ ꯕꯣꯜꯗꯨ ꯄꯕꯔ ꯃꯈꯥꯏꯗꯩ ꯍꯧꯔꯒꯗꯤ ꯑꯣꯄꯅꯤꯡꯕꯨꯗꯤ ꯑꯗꯨꯒꯤ ꯃꯃꯥꯡꯗꯩ ꯑꯣꯏꯔꯛꯑꯅꯤ ꯑꯗꯨꯒ ꯀꯩꯒꯨꯝꯕ ꯑꯣꯄꯅꯤꯡꯗꯨꯅ ꯄꯕꯔ ꯃꯈꯥꯏꯗ ꯑꯣꯏꯔꯒꯗꯤ ꯕꯣꯜꯗꯨꯗꯤ ꯈꯔ ꯊꯦꯡꯉꯅꯤ ꯑꯗꯨꯝ ꯈꯔ ꯑꯅꯤ ꯇꯥꯕꯁꯨ ꯌꯥꯏ
ꯑꯗꯨ ꯃꯣꯏꯒꯤ ꯇꯤꯝ ꯀꯌꯥ ꯁꯥꯟꯅꯔꯤꯅꯣ ꯗꯦꯁ ꯀꯌꯥ ꯌꯥꯎꯔꯤꯅꯣ ꯀꯟꯇ꯭ꯔꯤ ꯀꯌꯥ ꯄꯥꯔꯇꯤꯁꯤꯄꯦꯠ ꯇꯧꯔꯤꯅꯣ ꯀꯗꯥꯥꯏ ꯁꯥꯟꯅꯅꯣꯒ ꯈꯪꯕ ꯅꯪꯕꯣ
ꯍꯟꯗꯛꯁꯦ ꯂꯝ ꯑꯍꯨꯝꯗ ꯁꯥꯟꯅꯕꯅꯦ ꯃꯦꯛꯁꯤꯀꯣꯅꯦ ꯀꯅꯥꯗꯥꯅꯦ ꯑꯃꯗꯨ ꯀꯥꯎꯍꯈ꯭ꯔꯦ ꯑꯗꯨꯃꯥꯏꯅ ꯁꯥꯟꯅꯅꯗꯤ ꯍꯥꯏꯕꯅꯦ ꯑꯗꯣ ꯍꯟꯗꯛ ꯍꯧꯗꯣꯏꯁꯤꯕꯨꯗꯤ ꯁꯥꯎꯠ ꯑꯐ꯭ꯔꯤꯀꯥꯒ ꯃꯦꯛꯁꯤꯀꯣꯒ ꯑꯣꯏꯔꯝꯗꯧ ꯃꯥꯜꯂꯦ ꯉꯁꯤꯒꯤ ꯃꯦꯠꯁꯇꯨꯃ ꯑꯃꯈꯛꯇꯪ ꯊꯝꯃꯝꯗꯧ ꯃꯥꯜꯂꯦ ꯉꯁꯤꯗꯤ ꯑꯣꯄꯅꯤꯡ ꯑꯣꯏꯕꯅꯤꯅꯀꯣ ꯑꯗꯨꯒ ꯗꯤꯇꯦꯜꯁ ꯑꯇꯩꯗꯨꯗꯤ ꯌꯦꯡꯗ꯭ꯔꯒꯗꯤ ꯀꯌꯥ ꯈꯪꯗ꯭ꯔꯦꯀꯣ ꯑꯗꯨ ꯌꯦꯡꯉꯒ ꯑꯗꯨꯝ ꯈꯪꯒꯅꯤ ꯁꯣꯝꯁꯨ ꯀꯣꯛ ꯊꯤꯕꯤꯌꯨ ꯑꯗꯨꯝ ꯒꯨꯒꯜꯗ ꯀꯩꯗ ꯁꯔꯁ ꯇꯧꯕꯗ ꯑꯗꯨꯝ ꯃꯌꯥꯝ ꯊꯣꯛꯂꯛꯀꯅꯤꯗ ꯑꯗꯨꯒꯤꯕꯨꯗꯤ
ꯑꯩ ꯑꯩꯗꯤ ꯌꯦꯡꯗꯧ ꯃꯥꯟꯗ꯭ꯔꯦ ꯕꯥꯔꯣ ꯃꯈꯥꯏ ꯑꯣꯏꯕꯩ ꯈꯔ ꯊꯦꯡꯉꯛꯑꯅꯤ ꯃꯤꯗꯨ ꯀꯩꯅꯣ ꯄ꯭ꯔꯣꯖꯦꯛꯇꯔꯗꯒꯥꯡ ꯀꯥꯞꯄꯒ ꯌꯦꯡꯅꯤ ꯈꯣꯠꯅꯤ ꯏꯁꯀ꯭ꯔꯤꯟ ꯑꯆꯧꯕꯗ ꯀꯗꯦ ꯍꯥꯏꯅꯕꯗꯤ ꯌꯥꯎꯕꯅꯦ ꯑꯩꯗꯤ ꯇꯟꯁꯤꯜꯂꯛꯑꯕ ꯌꯦꯡꯗꯨ ꯑꯗꯨ ꯃꯔꯕꯥꯔꯨꯝ ꯈꯥꯏ ꯑ ꯍꯧꯅꯤ ꯍꯥꯏꯗꯦ ꯄꯨꯡ ꯑꯃ ꯑꯅꯤꯗꯒꯥꯡ ꯇꯥꯕ ꯈꯪꯕꯣꯟꯇꯦ ꯑꯌꯨꯛ ꯅꯣꯡꯉꯥꯜꯂꯝꯗꯥꯏ ꯂꯣꯏꯕ꯭ꯔꯥ ꯑ ꯇꯥꯔꯀꯥꯟꯗꯗꯤ ꯃꯦꯠꯁꯤ ꯍꯥꯟꯅ ꯅꯣꯛ ꯑꯥꯎꯠ ꯑꯗꯨꯝ ꯁꯥꯟꯅꯕꯅꯤꯅ ꯑꯗꯨꯃꯥꯏꯅ ꯏꯁꯇꯦꯗꯤꯌꯝ ꯑꯅꯤ ꯑꯍꯨꯝꯗꯗꯤ ꯁꯥꯟꯅꯗꯧ ꯃꯥꯜꯂꯤꯀꯥꯟꯗꯤ ꯍꯥꯏꯅꯕꯅꯦꯕ ꯑꯗꯨ ꯅꯣꯏꯅ ꯑꯗꯨꯝ ꯀꯃꯥꯏꯅ ꯇꯧꯅꯣ ꯃꯅꯤꯜ ꯂꯩꯕ꯭ꯔꯥ ꯂꯩꯇ꯭ꯔꯥ ꯌꯦꯡꯕꯒꯤ ꯊꯥꯗꯣꯛꯑꯒ ꯏꯁꯀ꯭ꯔꯤꯟ ꯑꯆꯧꯕꯗꯒ ꯍꯥꯏꯗ ꯇꯥꯕ꯭ꯔꯥꯗꯪꯀꯣ
ꯌꯦꯡꯅꯕꯅꯦ ꯑꯗꯨꯝ ꯈꯔ ꯃꯤ ꯈꯔ ꯄꯨꯟꯁꯤꯜꯂꯒꯀꯣ ꯑꯗꯨꯝ ꯍꯥꯏꯗꯤ ꯑꯩꯈꯣꯏ ꯃꯉꯥ ꯇꯔꯨꯛ ꯇꯔꯦꯠ ꯑꯗꯨꯝ ꯁꯨꯈ꯭ꯔꯒꯗꯤ ꯑꯗꯨꯃꯥꯏꯅ ꯐꯣꯟꯗ ꯌꯦꯡꯕꯗꯩꯗꯤ ꯆꯥꯎꯅ ꯌꯦꯡꯕꯅꯤꯅ ꯕꯤꯠ ꯂꯩꯕ ꯍꯦꯟꯕꯅꯦꯕꯀꯣ ꯑꯗꯨꯗ ꯅꯣꯏ ꯅꯃꯥꯟꯅꯕ ꯀꯩꯅꯣ ꯇꯧꯕꯗꯣ ꯍꯤꯗꯥꯛ ꯀꯩꯀꯥ ꯌꯣꯟꯕꯗꯣ ꯑꯗꯣ ꯃꯣꯏꯁꯨ ꯁꯣꯏꯅ ꯇꯧꯔꯛꯀꯅꯤ ꯍꯣꯏ ꯍꯧꯖꯤꯛꯄꯨꯗꯤ ꯍꯧꯗ ꯉꯥꯏꯔꯤꯕꯒꯤ ꯀꯌꯥ ꯀꯅꯣ ꯇꯧꯅꯗ꯭ꯔꯒꯁꯨꯀꯣ ꯐꯥꯏꯅꯦꯜꯒꯨꯝꯕ ꯑꯗꯒꯤ ꯂꯣꯏꯁꯤꯜꯂꯝꯗꯥꯏ ꯈꯒꯗꯤ ꯃꯌꯥꯝꯁꯦ ꯍꯦꯛꯇ ꯃꯅꯤꯟꯁꯦ ꯍꯧꯔꯛꯑꯅꯦꯕ ꯉꯁꯤꯕꯨꯗꯤ ꯍꯧꯗ꯭ꯔꯤꯕꯒꯤꯅꯦꯕ ꯍꯣꯔꯦꯟꯗꯒꯤ ꯍꯧꯒꯗꯧꯅꯤꯅ ꯍꯧꯔꯛꯑꯅꯤ ꯃꯇꯝꯝꯗꯝꯅ ꯃꯅꯤꯟꯁꯦ ꯑꯗꯣ ꯍꯣꯏ ꯑꯗꯨꯃꯥꯏꯅ ꯆꯥꯎꯅ ꯌꯦꯡꯕꯗꯨꯅ ꯕꯤꯠꯇ ꯑꯃꯔꯣꯝꯁꯦ ꯂꯩꯕꯅꯤ ꯑꯩꯈꯣꯏ ꯁꯤꯗꯁꯨ ꯇꯧꯅꯔꯛꯀꯅꯤ ꯑꯩꯈꯣꯏ ꯏꯃꯨꯡꯃꯛꯇꯕꯨ ꯇꯧꯗ꯭ꯔꯒꯁꯨ ꯃꯅꯤꯡꯟ ꯂꯩꯕꯅꯦ ꯑꯗꯨꯝ ꯈꯔ ꯃꯤ ꯄꯨꯟꯕ ꯂꯥꯡꯕ ꯄꯥꯝꯕ ꯃꯤ ꯍꯥꯏꯇꯥꯔꯦꯀꯣ ꯕꯣꯜ ꯈꯛꯇꯪ ꯄꯥꯝꯕꯒꯤ ꯋꯥ ꯅꯠꯇꯕ ꯑꯗꯨꯝ ꯃꯌꯥꯝ ꯄꯨꯜꯂꯒ ꯂꯥꯡꯔꯒ ꯂꯩꯕꯗꯣ ꯈꯔ ꯄꯥꯝꯕꯒꯤ ꯄꯥꯝꯃꯦꯕ ꯑꯩꯈꯣꯏ ꯃꯅꯤꯡ ꯑꯁꯣꯝꯗꯀꯣ ꯑꯗ ꯃꯣꯏ ꯑꯗꯨꯝ ꯇꯧꯔꯛꯇꯧ ꯃꯥꯜꯂꯦ ꯑꯗꯨ ꯑꯗꯨꯝ ꯍꯥꯏꯗꯤ ꯏꯁꯀ꯭ꯔꯤꯟ ꯀꯩꯀꯥꯗꯨꯁꯨ ꯋꯥꯠꯇꯕ ꯍꯥꯏꯇꯥꯔꯦꯀꯣ ꯑꯗꯨꯝ ꯄꯣꯠ ꯆꯩꯩ ꯃꯌꯥꯝꯗꯨꯁꯨ ꯄꯩꯁꯥ ꯅꯨꯡꯁꯥꯁꯨ ꯂꯩꯕꯒꯤ ꯑꯗꯨꯝ ꯈꯔ ꯑꯗꯨꯝ ꯑꯗꯨꯃꯥꯏꯅ ꯇꯧꯖꯕꯅꯦ ꯃꯣꯏ ꯑꯗꯨꯝ ꯇꯧꯔ ꯊꯣꯛꯇ ꯃꯥꯜꯂꯦ ꯑꯗ ꯌꯦꯡꯒꯦꯕꯨꯗꯤ ꯑꯗꯨꯝ ꯌꯥꯅꯦꯕꯀꯣ ꯑꯗꯨꯗ ꯑꯗꯨꯝ ꯀꯨꯝꯃꯒ ꯑꯗꯨꯝ ꯃꯌꯥꯝ ꯌꯦꯡꯕꯗ ꯑꯗꯨꯝ ꯌꯥꯎꯕ ꯌꯥꯅꯦꯕ ꯌꯥꯎꯋꯦꯕꯨꯗꯤ
ꯎꯪ ꯅꯪ ꯆꯠꯇꯣꯏꯔꯣ ꯀꯃꯥꯏꯅ ꯇꯧꯒꯦ ꯅꯪꯕꯣ
ꯑꯩꯕꯨꯗꯤ ꯆꯠꯂꯣꯏꯗ ꯑꯩꯕꯨꯗꯤ ꯌꯨꯝꯅ ꯂꯩꯅꯤ ꯀꯩꯅꯣ
ꯑꯣ ꯑꯩ ꯅꯪ ꯆꯂꯝ ꯆꯠꯇꯧꯒ ꯃꯥꯟꯗꯨꯗ ꯑꯩꯁꯨ ꯇꯜꯂꯦ ꯏꯃꯥꯟꯅꯈꯣꯏꯗꯤ ꯍꯥꯏꯐꯦꯠꯇꯪꯗꯤ ꯍꯧꯔꯝꯕꯅꯤ ꯆꯠꯁꯤꯦꯔ ꯑ ꯑꯁ ꯋꯥꯏ ꯊꯦꯡꯃꯜꯂꯦ ꯊꯦꯡꯁꯨ ꯊꯦꯡꯉꯒꯅꯦꯅ ꯋꯥꯔꯦ ꯏꯁꯥ ꯏꯁꯅ ꯇꯨꯝꯃꯒꯦ ꯃꯣꯏꯗꯤ ꯃꯃꯥꯡꯁꯨ ꯃꯣꯏꯒꯤ ꯀꯔꯤ ꯁꯥꯟꯅꯕꯅ ꯆꯦꯝꯄꯤꯌꯟ ꯇ꯭ꯔꯣꯐꯤꯒ ꯂꯤꯒꯂ ꯁꯥꯟꯅꯕꯗꯨꯗ ꯌꯔꯣ ꯀꯞ ꯍꯥꯏꯕ꯭ꯔꯥ ꯑꯗꯨ ꯁꯥꯟꯅꯕꯗꯨꯗ ꯃꯣꯏ ꯇꯔꯦ ꯄꯥꯟ ꯃꯣꯏ ꯃꯁꯦꯟ ꯌꯦꯡꯉꯒ ꯏꯁꯀ꯭ꯔꯤꯟ ꯑꯆꯧꯕꯗ ꯀꯥꯞꯄꯒ ꯆꯥꯗ ꯊꯛꯇ ꯑꯌꯨꯛꯇ ꯇꯨꯝꯃꯦ ꯍꯥꯏꯔꯤꯁꯦ ꯑꯗꯨꯃꯥꯏꯅ ꯌꯦꯡꯉ ꯀꯩꯅꯣ ꯇꯧꯗꯅ ꯍꯥꯏꯐꯦꯠꯇꯪꯗꯤ ꯄꯜꯂꯝꯕꯅ ꯑꯁ ꯌꯥꯔꯣꯏ ꯉꯗꯤ ꯑꯩ ꯊꯦꯡꯉꯁꯨ ꯇꯧꯋꯤꯗꯅ ꯃꯣꯏꯒꯤ ꯀꯩꯅꯣ ꯐꯤꯐꯥꯁꯦ ꯑꯁꯣꯝꯗꯅ ꯑꯃꯨꯛ ꯗꯦ ꯑꯣꯏꯔꯤꯕꯅꯤꯅ ꯅꯨꯃꯤ ꯑꯌꯨꯛ ꯑꯣꯏꯔꯤꯕꯅꯤ ꯑꯩꯈꯣꯏꯁꯨ ꯅꯨꯃꯤꯗꯥꯡ ꯑꯣꯏꯖꯔꯁꯨ ꯑꯌꯨꯛ ꯅꯨꯡꯊꯤꯤꯟ ꯑꯣꯏꯕꯅꯤꯅ ꯃꯣꯏ ꯑꯁꯣꯝꯗꯗꯤ ꯑꯗꯨꯅ ꯑꯗꯨꯃꯥꯏꯅ ꯇꯧꯅꯤ ꯈꯣꯠꯅꯤ ꯀꯥꯟꯗꯤ ꯇꯧꯅꯒꯤ ꯑꯗꯨ ꯆꯠꯇ꯭ꯔꯦ ꯆꯠꯂꯔꯣꯏꯔꯗꯤ ꯑꯗꯩ ꯕꯣꯜꯁꯤꯁꯨ ꯁꯥꯡꯅ ꯌꯦꯡꯕꯁꯤꯗ ꯑꯩ ꯈꯔ ꯄꯨꯡ ꯑꯃꯈꯥꯏꯒꯤ ꯀꯩꯅꯣ ꯅꯥꯏꯟꯇꯤ ꯃꯤꯅꯠꯁ ꯃꯩꯗ꯭ꯔꯥ ꯃꯤꯠ ꯃꯩꯗ꯭ꯔꯥꯒꯤ ꯆꯥꯡ ꯑꯣꯏꯕꯅꯤꯅ ꯄꯨꯡ ꯑꯃ ꯍꯥꯏꯇꯥꯔꯦ ꯑꯗꯨꯃꯥꯏꯅ ꯑꯣꯏꯕꯅꯤꯅ ꯇꯟꯁꯤꯜꯂꯛꯑꯦ ꯄꯨꯡ ꯑꯃꯒ ꯌꯦꯡꯉꯀꯥꯟꯗꯗꯤ ꯑꯗꯨꯝꯕ ꯃꯣꯏꯗꯤ ꯃꯦꯠꯁꯇꯣ ꯐꯅꯌꯥꯝ ꯌꯦꯡꯉꯛꯑꯅꯤ ꯑꯗꯨꯅ ꯑꯦ ꯑꯩ ꯉꯝꯃꯔꯣꯏ ꯅꯣꯏ ꯆꯠꯂꯣ ꯍꯥꯏꯗ ꯑꯩ ꯊꯥꯗꯣꯛꯈ꯭ꯔꯕꯅꯦꯕ ꯑꯗꯨ ꯁꯨꯝ ꯍꯪꯕꯅꯤꯗ ꯑꯩ ꯅꯪ ꯆꯠꯇꯣꯏꯔꯥ ꯆꯠꯂꯣꯏꯗ꯭ꯔꯥ ꯀꯃꯥꯏꯅ ꯇꯧꯔꯤꯒꯦ ꯍꯥꯏꯅ ꯈꯪꯗꯦꯅꯦ ꯕꯣꯜꯒꯤ ꯇꯥꯡꯀꯛꯁꯦ ꯌꯧꯁꯤꯜꯂꯛꯀꯥꯟꯗ ꯑꯩꯗꯤ ꯍꯥꯏꯐꯦꯠꯇꯪ ꯁꯥꯟꯅ ꯈꯣꯠꯂ‌ꯦ ꯇꯧꯑꯩ ꯍꯥꯏꯔꯁꯨ ꯅꯪꯕꯨ ꯆꯦꯟ ꯆꯣꯡ ꯒꯥꯡ ꯃꫭꯛ ꯇꯧꯗ꯭ꯔꯕꯣ꯫
ꯍꯣꯏ ꯑꯗꯨꯅꯦ ꯍꯥꯏꯗꯤ ꯃꯣꯏ ꯑꯁꯣꯝꯗꯅ ꯑꯌꯨꯛ ꯅꯨꯡ ꯊꯤꯜ ꯑꯣꯏꯕꯅꯤꯅ ꯑꯈꯣꯏ ꯁꯣꯝꯗꯗꯤ ꯅꯨꯡꯗꯥꯡ ꯇꯥꯔꯝꯅꯤꯅ ꯑꯗꯨꯝ ꯐꯔꯛꯇꯣ ꯍꯦꯛꯇ ꯇꯥꯏꯌꯦꯕ ꯍꯥꯏꯗꯤ ꯇꯥꯏꯃꯤꯡꯗꯣ ꯀꯩ ꯍꯥꯏꯅꯤ ꯅꯨꯃꯤꯠ ꯆꯨꯞꯕ ꯑꯃꯁꯨꯡ ꯀꯩꯅꯣ ꯀꯩꯅꯣ ꯇꯧꯔꯨꯔꯒ ꯉꯥꯏꯍꯥꯛ ꯄꯣꯊꯥꯕꯩ ꯇꯥꯏꯃꯤꯡꯗꯨꯁꯨ ꯐꯔꯛ ꯍꯦꯛꯇ ꯇꯥꯕꯗꯣ꯫ ꯍꯥꯏꯗꯤ ꯊꯦꯡ ꯊꯦꯡꯉꯦ ꯊꯦꯡꯕꯃꯛꯁꯨ ꯊꯦꯡꯕꯁꯨ ꯑꯃꯨꯛ ꯍꯧꯕ ꯑꯗꯩ ꯅꯣꯡꯉꯥꯏꯜꯂꯝꯝꯗꯥꯏꯗꯁꯨ ꯑꯃꯨꯛ ꯂꯣꯏꯁꯤꯟꯕ ꯇꯧꯔꯛꯄꯒꯤ ꯇꯨꯝꯐꯝ ꯆꯥꯐꯝ ꯈꯪꯉꯣꯏꯗꯧꯕꯗꯣ ꯑꯗꯨꯅ ꯍꯥꯏꯗꯤ ꯊꯕꯛ ꯑꯃ ꯁꯨꯝ ꯆꯠꯄ ꯑꯗꯩ ꯀꯩꯅꯣꯝꯃ ꯃꯥꯒꯤ ꯁꯣꯏꯕ ꯌꯥꯗꯅ ꯆꯠꯄ ꯃꯤꯁꯤꯗꯤ ꯐꯔꯛ ꯇꯥꯏꯑꯦꯕ ꯑꯍꯤꯡ꯫ ꯨꯕ ꯑꯗꯨꯃꯥꯏꯅ ꯐꯖꯅ ꯇꯨꯝꯗ꯭ꯔꯒꯗꯤ ꯅꯣꯡꯉꯥꯜꯂꯀꯥꯟꯗ ꯃꯁꯥꯗꯣ ꯑꯗꯨꯝ ꯀꯩꯁꯨ ꯐ꯭ꯔꯦꯁ ꯑꯣꯏꯗꯕꯗꯣ ꯑꯦꯛꯇꯤꯚ ꯑꯣꯏꯕ ꯉꯝꯗꯕꯗꯣ ꯑꯗꯨꯅ ꯊꯕꯛ ꯍꯥꯏꯗꯤ ꯀꯌꯥ ꯆꯤꯟꯗꯕ ꯈꯤꯇꯪ ꯀꯣꯝꯕ ꯃꯤꯅꯕꯨꯗꯤ ꯑꯗꯨꯝ ꯄꯪꯌꯦꯡ ꯌꯦꯡꯕꯗꯣ ꯀꯩꯁꯨ ꯀꯥꯏꯔꯣꯏ ꯑꯗꯨꯒ ꯊꯕꯛ꯫ ꯁꯣꯏꯕ ꯌꯥꯗꯅ ꯆꯠꯀꯗꯕ ꯃꯤꯒꯤ ꯑꯣꯏꯅꯗꯤ ꯐꯨꯜꯒꯨꯝꯕ ꯌꯦꯡꯕꯗꯨꯗꯤ ꯀꯩꯁꯨ ꯀꯩꯅꯣ ꯇꯧꯔꯛꯀꯅꯦꯕ ꯐꯔꯛ ꯇꯥꯔꯛꯀꯅꯦꯕꯀꯣ ꯑꯗꯨꯅꯗꯤ ꯅꯪ ꯀꯩꯅꯣꯕꯨ ꯑꯩ ꯂꯝꯖꯦꯟ ꯅꯨꯡꯖꯦꯟꯕꯨꯗꯤ ꯆꯦꯟꯗ꯭ꯔꯦ ꯆꯦꯟꯗ꯭ꯔꯦ ꯍꯥꯏꯕꯗꯤ ꯇꯥꯏꯃꯤꯡꯗꯣ ꯏꯆꯥꯟ ꯆꯥꯟꯅꯗꯕ ꯍꯜꯂꯛꯄꯗꯣ ꯑꯗꯨꯝ꯫ ꯅꯣꯡ ꯐꯥꯗꯣꯛꯁꯨ ꯉꯟꯕ ꯍꯥꯏꯁꯦ ꯑꯗꯨꯝ ꯃꯉꯥ ꯃꯈꯥꯏ ꯃꯉꯥ ꯃꯈꯥꯏꯗꯤ ꯑꯗꯨꯝ ꯏꯍꯦꯟ ꯍꯦꯜꯂꯛꯑꯦ ꯑꯩꯅ ꯁꯤ ꯌꯧꯔꯛꯄꯗ ꯃꯝꯃꯛꯄꯁꯨ ꯑꯗꯨꯝ ꯌꯥꯎꯕꯗꯤ ꯌꯥꯎꯋꯦ ꯑꯅꯤꯔꯛ ꯑꯍꯨꯝꯂꯛꯇꯤ ꯑꯗꯨꯃꯥꯏꯅ ꯌꯥꯎꯈ꯭ꯔ ꯃꯥꯜꯂꯦ ꯃꯝꯕꯗ ꯍꯜꯂꯛꯄꯗ ꯑꯗꯨꯝ ꯍꯥꯏꯗꯤ ꯇꯔꯨꯛ ꯃꯈꯥꯏꯃꯨꯛ ꯇꯥꯕ꯫ ꯑꯗꯨꯅꯦ ꯑꯗꯨꯅ ꯆꯠꯇ꯭ꯔꯦ ꯋꯥꯛꯀꯤꯡꯕꯨꯗꯤ ꯑꯗꯣ ꯑꯌꯨꯛꯇ ꯉꯥꯏꯍꯥꯛ ꯉꯥꯏꯍꯥꯛ ꯑꯗꯨꯝ ꯒꯥꯔꯗꯦꯟꯐꯧꯃꯩ ꯋꯥꯛꯀꯤꯡ ꯑꯣꯏꯅ ꯑꯗꯨꯝ ꯆꯠꯂꯦ ꯆꯦꯟ ꯆꯣꯡꯕꯕꯨꯗꯤ ꯇꯧꯗꯕꯤꯗ ꯑꯗꯨꯝ꯫ ꯆꯝꯅ ꯆꯠꯄꯤꯗꯣ꯫ ꯑꯗꯨꯃꯥꯏꯅꯕꯨꯗꯤ ꯇꯧꯋꯦ ꯑꯌꯨꯛ ꯑꯌꯨꯛꯇꯅ ꯑꯗꯣ ꯅꯪꯕꯨ ꯄꯨꯡ ꯀꯌꯥꯗ ꯆꯠ꯫ ꯀꯦꯅꯦ ꯅ ꯑꯁꯣꯝꯒꯤ ꯀꯩꯅꯣꯗꯨꯕ ꯂꯥꯏꯔꯤꯛ ꯄꯥꯕꯝꯗꯨꯕꫭ꯫
ꯑꯌꯨꯛꯀꯤ ꯄꯨꯡ ꯇꯔꯦꯠ ꯇꯔꯦꯠ ꯇꯥ ꯌꯥꯎꯏꯤ ꯅꯤꯄꯥꯥꯟ ꯇꯥꯕ ꯌꯥꯎꯏꯤ ꯑꯗꯒꯤ ꯉꯁꯤ ꯉꯔꯥꯡꯁꯦ ꯑꯃꯨꯛ ꯇꯔꯦꯠꯈꯥꯏ ꯇꯔꯦꯠ ꯑꯗꯨꯄ ꯇꯥꯏ ꯉꯟꯅ꯫ ꯈꯔ ꯉꯟꯅ ꯆꯠꯀꯦ ꯇꯧꯕꯨ ꯈꯔ ꯊꯦꯡꯗꯣꯛꯈꯤꯕ ꯌꯥꯎꯋꯤ ꯁꯨꯝ ꯃꯌꯛ ꯊꯒꯠꯅꯤꯡꯇꯕ ꯀꯩꯅꯣ ꯇꯧꯕ ꯑꯗꯩ꯫ ꯍꯣꯏ ꯑꯩꯁꯨ ꯆꯦꯟ ꯆꯣꯡ ꯇꯧꯗ꯭ꯔꯁꯨ ꯈꯤꯇꯪ ꯁꯥꯖꯦꯜꯗ ꯈꯤꯇꯪ ꯁꯥꯟꯅꯕ ꯑꯃꯨꯛ ꯈꯤꯇꯪ ꯂꯦꯞꯄꯦ ꯄꯩꯈꯥ ꯅꯨꯡꯉꯥꯒꯤ ꯈꯤꯇꯪ ꯍꯥꯏꯗꯣꯏꯔꯥ ꯁꯨꯝ ꯂꯥꯏꯔꯤꯛ ꯈꯤꯇꯪ ꯄꯥꯔꯤꯕ ꯍꯥꯏ ꯇꯔ꯫ ꯑꯩꯁꯨ ꯈꯜꯂꯝꯃꯦ ꯑꯗꯨꯗ ꯅꯪ ꯆꯦꯟꯒꯨꯝ ꯂꯥꯛꯀꯨꯝ ꯇꯧꯕꯗꯨꯗ ꯂꯝ ꯆꯦꯟꯗꯅꯗ ꯑꯦ ꯀꯃꯥꯏꯅ ꯇꯧꯔꯤꯅꯣꯗ ꯍꯪꯉꯛꯄꯅꯤꯗ ꯆꯦꯜꯂꯒ ꯆꯦꯟꯗꯔꯤꯕ꯭ꯔꯥ ꯁꯥꯖꯦꯟ ꯅꯨꯡꯖꯦꯜ ꯑꯃꯨꯛ ꯇꯧꯍꯧꯔꯕ꯭ꯔꯥ ꯈꯔꯗꯤ ꯐꯔꯛ ꯇꯥꯔꯕ꯭ꯔꯥ ꯍꯥꯏꯅ ꯈꯪꯗꯦ ꯕꯣꯜ ꯁꯅꯕ꯫ ꯍꯣꯠꯅꯕꯁꯤꯗꯤ ꯌꯦꯡꯗꯦ ꯍꯥꯏꯇꯥꯔꯦ ꯀꯟꯅ ꯀ꯭ꯔꯤꯛꯀꯦꯠ ꯍꯟꯗꯛ ꯀ꯭ꯔꯤꯛꯀꯦꯠꯀ ꯇꯧꯈꯤꯕꯗꯣ ꯃꯤꯗꯗ ꯄ꯭ꯔꯣꯖꯦꯛꯇꯗ ꯀꯥꯞꯄ ꯆꯥꯎꯅ ꯌꯦꯡꯒ ꯌꯥꯎꯋꯦꯕ ꯍꯟꯗꯛꯀꯤ ꯃꯣꯏ ꯑꯥꯏ ꯄꯤ ꯑꯦꯜꯁꯨ ꯀꯣꯟꯇꯦꯛ ꯍꯧꯈꯤꯦꯗꯅ ꯍꯧꯖꯤꯛ ꯍꯧꯖꯤꯛ ꯇꯧꯔꯤꯕ꯭ꯔꯥ ꯊꯣꯏꯈ꯭ꯔꯦꯗꯅ꯫
ꯑꯥꯔ ꯁꯤ ꯕꯤꯅ ꯊꯣꯏꯒ꯭ꯔꯕꯅꯦ꯫
ꯃꯥꯅꯦ ꯕꯦꯡꯒꯂꯣꯔꯅ ꯊꯣꯏꯈꯤꯕꯗꯣ ꯑꯗꯨ ꯑꯃꯛꯀꯤ ꯌꯦꯡꯕ ꯌꯥꯎꯋꯦ ꯀꯩꯅꯣ ꯃꯣꯏ ꯀꯔꯤꯅꯣ ꯀꯔꯤ ꯀꯔꯤꯅꯣ ꯇꯧꯔꯒ ꯃꯣꯏ ꯇꯤꯝ ꯇꯤꯝꯒꯤ ꯖꯔꯁꯤ ꯐꯨꯔꯤꯠ ꯁꯦꯝꯃꯒ ꯈꯣꯠꯂꯒ ꯌꯥꯝꯅ ꯃꯑꯣꯡꯗꯣ꯫ ꯍꯟꯗꯛꯇꯁꯨ ꯇꯧꯈꯤꯕꯅ ꯑꯗꯨ ꯕꯣꯜꯒꯤꯗꯨꯁꯨ ꯕꯣꯜꯒꯤ ꯃꯣꯏ ꯇꯤꯝ ꯇꯤꯝꯒꯤ ꯐꯨꯔꯤꯠ ꯂꯩꯅꯈ꯭ꯔꯕꯅꯦ ꯑꯩ ꯍꯥꯏꯐꯦꯠꯇꯪ ꯍꯥꯏꯕ ꯀꯥꯎꯕꯅ ꯑꯩꯉꯣꯟꯗ ꯃꯣꯏ ꯇꯤꯝꯒꯤ ꯐꯨꯔꯤꯠꯉꯩꯗꯨ ꯂꯩꯔꯒ ꯁꯦꯝꯍꯜꯂꯒ ꯕꯣꯜ ꯌꯦꯡꯅꯤ ꯍꯥꯏꯗ꯫ ꯇꯧꯔꯝ ꯇꯧꯔꯝ ꯇꯧꯔꯝꯒꯅꯤ ꯃꯣꯏ ꯑꯩ ꯁꯨꯝ ꯀꯩꯅꯣ ꯇꯧꯒꯥꯟꯗ꯫
ꯍꯣꯏ ꯃꯤ ꯕꯣꯜꯗ꯫ ꯊꯋꯥꯏ ꯌꯥꯎꯖꯕ ꯃꯤꯗꯗꯤ ꯑꯗꯨꯃꯥꯏꯅ ꯇꯧꯅꯕꯅꯦ ꯖꯔꯁꯤ ꯂꯩꯅꯤ ꯑꯗꯒꯤ ꯑꯗꯨ ꯂꯤꯠꯂꯒ ꯌꯦꯡꯒꯅꯤ ꯑꯗꯨꯃꯥꯏꯅ ꯇꯧꯗꯅ ꯕꯤꯠꯇꯣꯀꯣ ꯃꯤ ꯁꯨꯝ ꯊꯋꯥꯏ ꯍꯦꯟꯅ ꯌꯥꯎꯖꯕ ꯃꯤꯉꯣꯟꯗꯗꯤ ꯕꯤꯠꯅꯦꯕ ꯃꯣꯏꯗꯤ ꯄꯨꯔꯥ꯫ ꯍꯥꯏꯗꯤ ꯊꯑꯣꯏꯅ ꯍꯥꯏꯁꯦ ꯁꯤꯗ ꯄꯩꯁꯥ ꯊꯥꯗꯒ ꯑꯗꯨꯝ ꯄꯩꯁꯥꯒ ꯊꯥꯅꯗꯅ ꯇꯧꯕꯁꯨ ꯑꯗꯨꯝ ꯌꯥꯎꯔꯤꯅꯦ ꯑꯗ ꯄꯩꯁꯥ ꯊꯥꯅꯕꯗ ꯀꯅꯥꯅ ꯊꯣꯏꯅꯤ ꯊꯣꯏꯨꯔꯣꯏꯒꯤ ꯋꯥ ꯅꯠꯇꯕꯤꯗ ꯀꯅꯥꯅ ꯍꯥꯟꯅ ꯕꯣꯜ ꯆꯟꯕ ꯀꯥꯏꯅ ꯑꯗꯨꯃꯥꯏꯅꯐꯧ ꯊꯥꯅꯔꯤꯅꯦꯕ ꯄꯩꯁꯥꯁꯦ꯫ ꯑꯗꯨꯅ ꯑꯗꯨꯝ ꯏꯟꯇꯔꯦꯁ ꯂꯩꯕ ꯃꯤꯗꯗꯤ ꯊꯋꯥꯏ ꯌꯥꯎꯕ ꯃꯤꯗꯗꯤ ꯑꯗꯨꯛꯀꯤ ꯃꯇꯤꯛ ꯌꯥꯝ ꯃꯔꯨ ꯑꯣꯏꯅ ꯂꯧꯈ꯭ꯔꯦ ꯍꯥꯏꯇꯥꯥꯔꯦꯀꯣ ꯋꯥꯔꯜ ꯀꯞꯀꯨꯝꯕꯒ ꯍꯥꯏꯁꯦ ꯑꯥꯏ ꯄꯤ ꯑꯦꯜꯒ ꯍꯥꯏꯁꯦ ꯂꯣꯏꯔꯦ ꯏꯟꯗꯤꯌꯥꯒꯤꯗꯤ ꯑꯥꯏ ꯄꯤ ꯑꯦꯜ ꯍꯥꯏꯈ꯭ꯔꯗꯤ ꯀꯔꯤꯝ ꯆꯪꯅꯤꯡꯉꯥꯏ ꯂꯩꯇꯦ ꯅꯪ ꯑꯇꯣꯞꯄ ꯑꯦꯝꯕꯨꯂꯦꯟꯁ꯫ ꯁꯤꯗ ꯑꯅꯥꯕ ꯄꯨꯈꯠꯄꯒꯨꯝꯕꯅꯦ ꯍꯥꯏꯇꯥꯔꯦꯀꯣ ꯑꯇꯣꯞꯄ ꯀꯩꯝ ꯌꯦꯡ ꯌꯥꯗꯦ ꯑꯥꯏ ꯄꯤ ꯑꯦꯜ ꯍꯥꯏꯈ꯭ꯔꯒꯗꯤ ꯃꯣꯏꯗꯤ ꯑꯗꯨꯝ ꯂꯣꯏꯔꯦ ꯑꯥꯏ ꯄꯤ ꯑꯦꯜꯗꯨꯗ ꯂꯨꯞꯄꯦ ꯑꯗꯣ ꯑꯗꯨꯃꯥꯏꯅ ꯇꯧꯕꯅꯤꯅ ꯑꯗꯨꯝ ꯍꯥꯏꯗꯤ ꯃꯌꯥꯝꯁꯦ ꯃꯥꯏ ꯃꯥꯏ ꯄꯥꯝꯅꯕꯗꯣ ꯑꯗꯨꯒꯤ ꯃꯇꯨꯡ ꯏꯟꯅ ꯑꯗꯨꯝ꯫ ꯖꯔꯁꯤ ꯂꯩꯕꯅꯤ꯫ ꯈꯪꯗꯦ ꯂꯣꯏ ꯇꯧꯅꯕꯅꯦꯕ꯫
ꯎꯝ ꯃꯣꯏꯗꯤ ꯌꯥꯝ ꯋꯥꯥꯟꯅ ꯑꯗꯨꯅꯦ ꯖꯔꯁꯤ ꯂꯩꯕꯅꯦ ꯑꯗꯒꯤ ꯌꯦꯟ ꯊꯣꯡꯕꯅꯦ ꯀꯔꯤ ꯇꯧꯕꯅꯦ ꯑꯍꯤꯡꯕꯗꯪ ꯑꯣꯏꯅ ꯇꯧ ꯍꯥꯏꯗꯤ ꯐꯌꯥꯝꯅ ꯀꯩꯅꯣ ꯇꯧꯋꯦ ꯍꯥꯏꯇꯥꯔꯦ ꯌꯥꯝ ꯌꯥꯝꯅ ꯊꯤꯅ ꯃꯨꯟꯗ ꯅꯨꯡꯉꯥꯏ ꯍꯥꯏꯗꯣꯔ꯫ ꯐꯩ ꯑꯗꯣ ꯊꯦꯡꯍꯜꯂꯀꯥꯟꯗ ꯑꯈꯣꯏꯅ ꯑꯃꯨꯛ ꯑꯍꯤꯡ ꯑꯍꯤꯡꯁꯤ ꯈꯤꯇꯪ ꯊꯦꯡꯉꯀꯥꯟꯗ ꯍꯦꯛꯇ ꯄꯣꯊꯥꯅꯤꯡꯉꯤ ꯑꯃꯥꯏꯅ ꯂꯥꯛꯑꯁꯨ ꯕꯣꯜ ꯀ꯭ꯔꯤꯛꯀꯦꯠꯅꯤ ꯍꯗꯪ ꯍꯥꯏ ꯆꯨꯝꯃꯦ ꯕꯣꯜ꯫ ꯒ‌ꯦꯠꯅꯤ ꯍꯥꯏ ꯂꫭꯏꯔ‌ꯦ ꯄꯩꯁꯥ ꯊꯥꯅꯕꯅꯤ ꯑꯗꯨꯃꯥꯏꯅ ꯊꯥꯅꯩꯅꯤ ꯈꯪꯗꯦ ꯑꯩ ꯑꯍꯥꯟꯕ ꯒꯣꯜ ꯆꯟꯕꯒ ꯍꯥꯏ ꯈꯔ ꯆꯥꯎꯅ ꯊꯥꯅꯔꯤꯁꯦ ꯑꯩꯅ ꯍꯥꯏꯐꯦꯠꯇꯪ ꯀꯩꯅꯣ ꯇꯧꯔ ꯀꯅꯥꯅ ꯊꯣꯏꯕꯒ ꯍꯥꯏꯅꯀꯣ ꯈꯨꯠꯊꯁꯤꯁꯨ ꯃꯊꯪ ꯅꯪ ꯀ꯫ ꯑꯅ ꯄꯨꯊꯣꯛꯄꯤ ꯈꯣꯠꯄꯤꯒ ꯍꯥꯏꯗ ꯍꯥꯏ ꯇꯧꯅꯤꯡꯉꯦꯕ ꯍꯥꯏ ꯖꯔꯁꯤ ꯄꯣ ꯄꯨꯊꯣꯛꯄꯤ ꯅꯠꯇ꯭ꯔꯒ ꯃꯣꯏ ꯃꯆꯥꯊꯛ ꯅꯪꯅ ꯃꯊꯛ ꯄꯨꯊꯣꯛꯇꯣꯅꯤ ꯃꯊꯛ ꯁꯥꯟꯅꯕꯁꯤꯡꯒ ꯍꯥꯏꯗ ꯑꯗꯨꯃꯥꯏꯅꯁꯨ ꯇꯧꯕ ꯌꯥꯎꯏ꯫ ꯃꫭꯏ ꯈꯨꯊꯁꯤ ꯒ꯭ꯌꯥꯟ ꯇꯥꯗ‌ꯦ꯫ ꯍꯣꯏ ꯁꯦ꯫
ꯍꯣ ꯍꯣꯏ ꯎꯝ ꯊꯝꯃꯒꯦ ꯊꯝꯃꯒꯦ ꯊ‌ꯦꯡꯉ‌ꯦ ꯃꯞ꯫ ꯃꯥꯄꯟ ꯃꯈꯥꯏ ꯇꯥꯔꯦ꯫
ꯍꯣ ꯍꯣ ꯍꯣ ꯍꯥꯏ ꯊꯝꯃꯦ ꯊꯝꯃꯦ ꯫ ꯊꯃ‌ꯦ꯫